ꯑꯝ ꯑꯥ ꯇꯥꯏꯌꯦ
ꯇꯝꯗ꯭ꯔꯤꯕꯣ
ꯑ ꯇꯨꯝꯗ꯭ꯔꯤꯌꯦ ꯕꯣꯜ ꯌꯦꯡꯒꯦ ꯅꯨꯡꯉꯥꯏꯅꯔꯤꯌꯦ ꯁꯤꯗ
ꯑꯠꯆꯥ ꯑꯠꯆꯥ ꯀꯔꯝꯕ ꯇꯤꯝꯗ ꯂꯩꯔꯦ ꯑꯩꯁꯨ ꯕꯣꯜ ꯌꯦꯡꯁꯤ ꯅꯪ
ꯑꯣ ꯑꯩꯒꯤꯁꯦ ꯈꯔ ꯐ꯭ꯔꯥꯟꯁꯇ ꯇꯥꯔꯦ ꯍꯂꯦꯟꯕꯨꯗꯤ ꯄꯥꯝꯃꯦ ꯑꯗꯨꯕꯨ ꯎꯄꯥꯏ ꯂꯩꯇꯦ
ꯎꯝ ꯎ
ꯃꯤ ꯑꯃꯈꯛ ꯄꯥꯝꯔꯒ ꯍꯣꯜ ꯇꯤꯝꯗꯤ ꯇꯧꯅꯤꯡꯗꯕ
ꯎꯝ
ꯆ ꯀꯦ ꯐ꯭ꯔꯥꯟꯁꯤꯗ ꯇꯧꯒꯦꯅ ꯂꯦꯞꯄ꯭ꯔꯦ ꯅꯪꯗꯤ
ꯑ ꯑꯩꯗꯤ ꯐ꯭ꯔꯥꯟꯁꯇ ꯂꯩꯌꯦ ꯑꯗꯨꯝ ꯑꯩꯒꯤ ꯇꯤꯝꯅꯤꯅ ꯐ꯭ꯔꯥꯟꯁꯇꯤ
ꯆꯞ ꯃꯥꯟꯅꯩꯅꯦ ꯉꯝꯒꯅꯤ ꯐ꯭ꯔꯥꯟꯁꯅ
ꯑꯝ ꯐ꯭ꯔꯥꯟꯁꯀ ꯖꯔꯃꯅꯤꯒ ꯂꯩꯔꯦ ꯑꯩꯒꯤꯗꯤ
ꯑꯩꯗꯤ ꯕ꯭ꯔꯥꯖꯤꯜ
ꯝꯕ꯭ꯔꯥꯖꯤꯜꯁꯨ ꯂꯩ
ꯑꯁ ꯃꯟꯗꯦꯗ ꯂꯩ ꯐꯖꯔꯅꯤ ꯖꯄꯥꯟꯒ ꯁꯥꯟꯅꯔꯅꯤ ꯑꯗꯨ ꯕ꯭ꯔꯥꯖꯤꯜ ꯉꯝꯒꯅꯤ
ꯑꯝ ꯕ꯭ꯔꯥꯖꯤꯜ ꯂꯩꯗꯤ ꯂꯩꯌꯦ ꯑꯗꯨ ꯑꯣꯏꯔꯁꯨ ꯕ꯭ꯔꯥꯖꯤꯜꯅ ꯈꯔ ꯑꯥ ꯈꯔ ꯁꯦꯀꯦꯟꯗꯔꯤꯗ ꯂꯩꯕ
ꯑ ꯑ ꯅꯪꯒꯤ ꯁꯦ ꯐꯥꯔꯁꯁꯦ ꯀ꯭ꯔꯤ ꯔꯥꯥꯁꯄꯦꯟ ꯅꯣꯔꯃꯦꯟ ꯕ꯭ꯔꯁ ꯐ꯭ꯔꯥꯟꯁ
ꯐ꯭ꯔꯥꯟꯁ
ꯑꯁ ꯌꯥꯏꯅꯦ ꯀꯔꯤ ꯏꯟꯁꯥꯡ ꯆꯥꯔꯒꯦ ꯉꯁꯤꯗꯤ
ꯑꯁ ꯉꯁꯤꯁꯦ ꯑꯔꯩ ꯑꯔꯩꯕ ꯑꯗꯨꯝ ꯆꯥꯕꯅꯤꯗ ꯀꯩ ꯀꯩꯅꯣ ꯃꯊꯦꯜ ꯌꯥꯝꯅ ꯆꯥꯏ
ꯑꯝ ꯃꯊꯦꯜ ꯌꯥꯝ꯭ꯔꯗꯤ ꯍꯥꯎꯔꯝꯒꯅꯤ
ꯎꯝ ꯎ ꯎꯝ
ꯑꯦ
ꯁꯥꯎꯗ꯭ꯔꯗꯤ ꯆꯥꯕ ꯉꯝꯅꯕ ꯆꯪꯕ ꯌꯥꯗꯕ
ꯑꯦ
ꯅꯪꯗꯤ
ꯑꯦ ꯑꯩꯗꯤ ꯉꯁꯤꯁꯦ ꯑꯣ ꯒ꯭ꯔꯤꯔꯥ ꯑꯣ ꯕ‌ꯦꯝꯕꯨ ꯁꯨꯠꯒ ꯌꯦꯟꯗ‌ꯣ
ꯎꯝ
ꯎꯁꯣꯏ ꯀ ꯌꯦꯟ ꯊꯣꯡꯉꯦ ꯍꯧꯋꯦ
ꯑꯍꯥꯎꯕꯗꯤ ꯆꯥꯒꯗꯕꯅꯦ
ꯑꯗꯨꯅꯦ ꯔꯦꯡ ꯊꯨꯟꯗꯨ ꯑꯗꯨ ꯑꯣꯏꯕꯒꯤꯅꯦ ꯉꯁꯤꯗꯤ ꯑꯗꯨꯝ ꯍꯧꯜꯂꯦ ꯑꯗꯨꯝ ꯀꯔꯤꯁꯨ ꯇꯧꯗꯕꯤꯗ ꯂꯩꯕ꯭ꯔꯥ
ꯑꯗꯨꯝ ꯐ꯭ꯔꯤ ꯂꯩꯌꯦ ꯂꯩ ꯂꯩꯔꯒ ꯄꯨꯡ ꯑꯅꯤ ꯃꯈꯥꯏ ꯑꯍꯨꯝ ꯇꯥꯕ ꯃꯇꯝꯗ ꯁꯤ ꯑꯥ ꯀꯔꯤ ꯍꯥꯏꯗꯣꯏꯅꯣ ꯀꯣꯔꯣꯠ ꯌꯥꯔꯗꯨ ꯑꯗꯨ ꯁꯦꯡꯗꯣꯛꯑꯒ ꯂꯩꯕ
ꯑꯥ ꯑꯥ ꯉꯁꯤ ꯕꯣꯜ ꯌꯦꯡꯗꯦ ꯌꯦꯡꯗꯦ ꯑꯗꯨꯝ ꯄꯣꯊꯥꯔꯅꯤ ꯍꯥ
ꯎꯝ ꯍꯌꯦꯡꯁꯨ ꯑꯗꯨꯝ ꯀꯩꯅꯣꯗ ꯊꯦꯡꯅ ꯇꯨꯝꯈ꯭ꯔꯁꯨ ꯁꯦꯚꯦꯟ ꯑꯦꯠ ꯑꯗꯨꯗ ꯑꯗꯨꯝ ꯍꯧꯒꯠꯈ꯭ꯔꯕꯅꯤꯅ
ꯑꯣ ꯑꯣ ꯈꯪꯗꯦ ꯑꯩꯗꯤ ꯍꯌꯦꯡ ꯍꯧꯒꯠꯄ ꯉꯝꯗꯣꯏꯔꯥ ꯉꯝꯃꯣꯢꯗꯣꯏꯔꯥ ꯕ‌ꯣꯜ ꯌꯦꯡꯉꯗꯤ
ꯌꯥꯝ ꯊꯦꯡꯅ ꯇꯨꯝꯕ ꯉꯝꯗꯦꯗ
ꯍꯟꯗꯛꯇꯤ ꯇꯨꯝꯕ ꯆꯥꯕ ꯃꯇꯝꯁꯦ ꯌꯥꯝ ꯇꯣꯉꯥꯟꯈ꯭ꯔꯦ ꯅꯍꯥꯟꯒꯨꯨꯝꯗ꯭ꯔꯁꯤ ꯁꯤ ꯕꯣꯜꯅ ꯕꯣꯜꯅ ꯃꯔꯝ ꯑꯣꯏꯕꯒꯤ ꯌꯥꯝ ꯀꯪꯕ ꯃꯇꯝꯗ ꯑꯩꯒꯤ ꯃꯤꯠꯀꯤ ꯃꯈꯨꯟꯗꯨꯁꯨ ꯆꯥꯡꯈ꯭ꯔꯦ ꯃꯅꯨꯡꯗ ꯐꯖꯥꯅ ꯇꯨꯝꯗꯕꯒꯤ
ꯑꯍꯥꯎ ꯑꯍꯥꯎꯕꯗ ꯆꯥꯔꯒ ꯂꯩꯌꯣ ꯑꯗꯣ ꯀꯨꯇꯅꯤꯉꯥꯏ
ꯑꯗꯣ ꯑꯍꯧꯕ ꯆꯥꯔꯁꯨ ꯅꯣꯏꯗꯦꯅꯦ ꯑꯩꯈꯣꯏꯗꯤ ꯍꯤꯡꯅꯕꯒꯤꯗꯃꯛ ꯈꯛ ꯆꯥꯕ꯭ꯔꯥ ꯈꯪꯗꯦ
ꯆꯞ ꯃꯥꯟꯅꯩ ꯌꯥꯝ ꯆꯥꯔꯁꯨ ꯅꯣꯏꯈꯠꯂꯣ ꯌꯥꯗꯕ
ꯑꯗꯨꯅꯤ ꯍꯣꯏ ꯑꯍꯥꯎ ꯑꯍꯥꯎꯕ ꯌꯥꯝ ꯆꯥꯔꯁꯨ ꯅꯣꯏꯔꯣꯏꯌꯦ
ꯎꯝ
ꯌꯦꯡꯉꯦꯔꯥ ꯈꯪꯗꯦ ꯑꯩꯈꯣꯏꯁꯦ
ꯢꯕꯥꯅꯤꯁꯦ ꯌꯥꯝ ꯃꯥꯟꯅꯩꯩꯅ
ꯑꯁ ꯅꯪꯁꯨ ꯑꯗꯨꯃꯥꯏꯅ ꯇꯧꯕ꯭ꯔꯥ ꯑꯗꯨꯝ
ꯁꯨꯛꯅꯣꯏ ꯅꯣꯏꯈꯠꯇꯦ
ꯑꯗꯨꯅꯦ ꯑꯍꯥꯎꯕ ꯌꯥꯝ ꯆꯥꯔꯁꯨ ꯚꯤꯇꯥꯃꯤꯟ ꯆꯥꯔꯁꯨ ꯁꯨꯛꯅꯣꯏ ꯅꯣꯏꯗꯦ
ꯎꯝ ꯒꯦꯂꯤꯗ ꯈꯔ ꯊꯣꯛꯑꯒ ꯑꯗꯨꯝ ꯂꯣꯏꯈ꯭ꯔꯦ
ꯑꯗꯨꯅꯦ ꯑꯩꯁꯨ ꯅꯦ ꯆꯥꯕ ꯃꯇꯝꯗꯨꯗ ꯄꯨꯛꯇꯣ ꯑꯗꯨꯝ ꯆꯥꯎꯊꯣꯛꯔꯛꯀꯅꯤ
ꯎꯝ
ꯑꯗꯨꯝ ꯑꯗꯨꯈꯛ ꯇꯧꯋꯦ ꯑꯗꯨꯒ ꯉꯥꯏꯍꯥꯛ ꯂꯩꯔꯒ ꯋꯥꯁꯔꯨꯝ ꯆꯠꯅꯤꯡꯈ꯭ꯔꯅꯤ
ꯏꯆꯤꯟ ꯏꯅꯥꯎ ꯑꯣꯏꯕꯒꯤꯅꯦ ꯏꯕꯥꯅꯤ
ꯑꯗꯨꯅꯦ ꯏ ꯏ ꯃꯁꯦꯟ ꯑꯣꯏꯕꯒꯤꯅꯦꯀꯣ
ꯎꯝ
ꯑꯗꯨꯅ‌ꯦ
ꯏꯕꯟꯅꯤ ꯀꯩꯅꯣ ꯃꯅ‌ꯩꯌꯦ
ꯍꯣꯏ
ꯀ꯭ꯔꯥꯟ ꯀ꯭ꯔꯥꯟ ꯃꯥꯟꯅꯩꯌꯦ ꯊꯣꯛꯄ ꯅꯪꯒꯤꯁꯨ ꯅꯪꯉꯣꯟꯗꯁꯨ
ꯎꯝ ꯆꯞ ꯃꯥꯟꯅꯩꯌꯦ ꯏꯕꯥꯟꯅꯤꯗꯨ ꯃꯆꯤꯟ ꯃꯅꯥꯎ ꯑꯣꯏꯕꯒꯤ ꯏꯗꯣ ꯃꯥꯡꯕ ꯌꯥꯗꯕꯒꯤꯅꯤ
ꯎꯝ ꯅꯪꯅ ꯍꯟꯕ꯭ꯔꯥ ꯑꯩꯅ ꯍꯟꯕ꯭ꯔꯗꯤ ꯈꯪꯗ꯭ꯔꯦ
ꯈꯪꯗꯦ ꯅꯪ ꯀꯌꯥ ꯋꯥꯏꯗ ꯇꯧꯕ꯭ꯔꯥ
ꯍꯪꯕ ꯃꯑꯣꯡꯗꯣ ꯌꯥꯝ ꯅꯣꯛꯅꯤꯡꯕ ꯂꯩꯗ꯭ꯔꯣ
ꯑꯗꯨ ꯗꯨꯃꯥꯏ ꯍꯥꯡꯒꯗꯕꯅꯤꯅ
ꯑꯗꯨꯃꯥꯢ ꯈꯔ ꯇꯧꯕ꯭ꯔꯥ
ꯅꯪ ꯅꯪ ꯐꯦꯃꯤꯂꯤꯗꯒꯤ ꯈ꯭ꯋꯥꯏ ꯑꯍꯥꯟꯗ
ꯅꯠꯇꯦ ꯁꯀꯦꯟ ꯁꯟ
ꯑꯣ ꯑꯩꯗꯤ ꯂꯥꯁ ꯗꯣꯇꯔꯅꯦ ꯌꯥꯝ ꯑꯉꯥꯡꯅꯦ ꯇꯣꯝꯕꯤꯅꯦ ꯑꯩꯗꯤ
ꯑꯆꯥꯠꯆꯥ
ꯅꯪ ꯍꯥꯟꯅ ꯑꯣꯏꯔꯝꯒꯅꯤ ꯑꯩ ꯑꯉꯥꯡ ꯑꯣꯏꯔꯝꯅꯤ
ꯑꯁ ꯑꯩꯈꯣꯏ ꯏꯃꯥ ꯏꯄꯥ ꯀꯩꯅꯣ ꯊꯦꯡꯉꯒ ꯑꯉꯥꯡ ꯑꯣꯏꯔꯗꯤ
ꯑꯝ
ꯆꯦ ꯆꯦ ꯑꯃ ꯂꯩꯌꯦ ꯑꯩ ꯁꯦꯀꯦꯟ ꯁꯟ ꯍꯥꯏꯕ ꯐꯥꯔꯁ ꯁꯟꯅꯦ ꯁꯟꯗꯗꯤ
ꯑꯥ ꯑꯩꯈꯣꯏ ꯑꯩꯈꯣꯏ ꯏꯃꯨꯡ ꯃꯅꯨꯡꯒꯤ ꯅꯨꯄꯤꯁꯤꯡꯁꯦ ꯀꯥꯔꯟꯗꯤ ꯌꯥꯕꯅꯤ ꯅꯣꯏꯁꯨ ꯑꯗꯨꯝ ꯇꯧꯕ꯭ꯔꯥ
ꯑꯁ ꯌꯥꯕꯅꯦ
ꯌꯥꯅꯤꯀꯣ ꯁꯥꯎꯔꯗꯤ ꯑꯥ ꯑꯩꯁꯨꯅꯦ ꯇꯧꯕꯅꯤ ꯅꯨꯄꯥꯁꯤꯡꯗꯤ ꯏꯪ ꯇꯞꯄꯦ ꯑꯁꯦꯡꯕ ꯍꯥꯏꯔꯕꯗ ꯑꯩꯈꯣꯏ ꯈꯣꯟꯗꯁꯨ ꯑꯗꯨꯝ ꯇꯧꯕꯅꯦ
ꯍꯧꯅꯕ ꯑꯗꯨꯝ ꯇꯧꯋꯤꯅ ꯑꯩ ꯁꯥꯒꯩꯒꯤ ꯅꯨꯄꯤꯁꯤꯡ
ꯍꯣꯏ ꯑꯗꯨꯅꯦ ꯍꯣꯏ ꯁꯒꯥꯏꯒꯤ ꯅꯨꯄꯤꯁꯤꯡꯗꯤ ꯑꯗꯨꯝ ꯇꯥꯏꯒ꯭ꯔꯅꯦ ꯄꯨꯔꯥ ꯃꯥ ꯃꯣꯏ ꯈꯣꯏ
ꯇꯨ ꯊꯥꯎꯖꯟ ꯀꯌꯥꯗꯅ
ꯑꯩ ꯑꯃꯗ
ꯊꯥꯎꯖꯟ ꯋꯥꯟ ꯀꯔꯤ ꯊꯥꯗ
ꯖꯨꯂꯥꯏ
ꯖꯨꯂꯥꯏ ꯆꯍꯤ ꯆꯞ ꯃꯅꯩ
ꯆꯥꯞ ꯃꯥꯟꯅꯕ꯭ꯔꯥ
ꯎꯝ ꯊꯥꯗꯤ ꯑꯩꯅ ꯈꯔ ꯍꯜꯂꯦ
ꯑꯗꯨ ꯑꯣꯏꯔꯁꯨ ꯍꯟꯕ ꯍꯥꯏꯕꯗꯤ ꯑꯣꯔꯗ꯭ꯔꯔꯣ
ꯎꯝ
ꯅꯪꯅ ꯀꯔꯤ ꯊꯥꯗ
ꯃꯥꯔ꯭ꯆꯇꯥ
ꯑꯣ ꯑꯣ ꯑꯗꯨ ꯑꯣꯏꯔꯁꯨ ꯏꯕꯨꯡ ꯀꯧꯕ ꯇꯥꯔꯦꯅꯦ
ꯎꯝ
ꯑꯗꯨꯅꯦ
ꯑꯗꯨꯗꯣ ꯍꯟꯕ ꯍꯦꯜꯂꯔꯣꯏꯅ
ꯑꯗꯨꯅꯦ ꯍꯣꯏ ꯅꯪꯁꯦ ꯑꯥ ꯑꯃ ꯕꯦꯂꯤ ꯁꯥꯏꯠꯇꯒꯤꯔꯣ ꯕꯦꯂꯤ ꯁꯥꯏꯠꯗꯒꯤꯔꯣ
ꯕꯦꯂꯤ ꯁꯥꯏꯠꯇꯒꯤꯅꯦ ꯆꯨꯝꯃꯦ
ꯎꯝ ꯑꯗꯨꯅꯦ ꯑꯗꯨꯒꯨꯝꯕꯗꯤ
ꯍꯜ ꯋꯥꯡ ꯋꯥꯡ ꯔꯣ
ꯍꯥꯏꯕ ꯌꯥꯗꯦ ꯀꯔꯤꯅꯣ ꯍꯥꯏꯒꯅꯨ
ꯑꯗꯨ ꯑꫭꯢꯔꯁꯨ ꯆꯨꯝꯂꯝꯒꯅꯤꯀꫭ
ꯎꯝ
ꯑꯗꯨꯗ ꯌꯥꯝꯕꯅꯦ ꯑꯩꯈꯣꯏꯒꯤ ꯁꯥꯒꯩꯗꯣ ꯌꯥꯝꯕꯅꯦ ꯑꯗꯨꯗ
ꯑꯗꯨ ꯑꯗꯨꯁꯤꯡꯗꯨ ꯋꯥꯆꯦꯞꯇ ꯈꯪꯅꯁꯦ
ꯍꫭꯏꯅꯦ ꯍꫭꯏꯅꯦ ꯑꯗꯨ ꯈꯨꯟ ꯅꯣꯏ ꯈꯨꯟꯒꯤ ꯃꯤꯗꯣ ꯑꯩꯒꯤ ꯃꯔꯨꯞꯁꯨ ꯈꯔꯗꯤ ꯂꯩꯗꯤ ꯂꯩꯕꯅꯦ ꯑꯗꯨꯕꯨ ꯁꯤꯗ ꯍꯥꯏꯕ ꯌꯥꯗꯕꯒꯤꯀꯣ
ꯀ
ꯑꯥ ꯇꯦꯛꯁꯇ ꯍꯥꯏꯕ ꯇꯥꯔꯦ
ꯁꯤ ꯂꯩꯕꯁꯨ ꯑꯗꯨꯝ ꯈꯔ ꯀꯥꯟꯅꯕꯗꯤ ꯂꯩꯕ ꯖꯥꯠꯅꯤꯅꯥ ꯍꯥ
ꯍꯣꯏ ꯂꯩꯕꯖꯥꯠꯅꯤ ꯍꯥꯏꯕꯗꯤ ꯑꯩꯈꯣꯏ ꯁꯥꯒꯩ ꯁꯒꯩ ꯑꯒꯩ ꯁꯒꯩ ꯃꯅꯨꯡ ꯃꯅꯥ
ꯎꯝ
ꯑꯗꯨ ꯅꯠꯇꯕꯤꯗꯁꯨ ꯑꯗꯨꯝ ꯕꯦꯅꯤꯐꯤꯠꯁ ꯌꯥꯝ ꯂꯩꯌꯦ ꯁꯤꯒꯤ
ꯏꯆꯤꯟ ꯏꯅꯥꯎꯁꯨ ꯑꯗꯨꯝ ꯈꯪꯅꯕ ꯆꯥꯟꯁ ꯂꯩꯕ
ꯍꯣꯏ ꯍꯣꯏ ꯑꯗꯨꯅꯦ
ꯅꯪ ꯍꯧꯖꯤꯛꯇꯤ
ꯁꯤꯇꯤꯗ ꯂꯩ ꯑꯁꯤ ꯅꯛꯅꯕ ꯁꯨ ꯅꯛꯅꯕ ꯁꯤꯇꯤꯗ ꯀꯩꯅꯣ ꯍꯧꯖꯤꯛ ꯍꯥꯏꯕ꯭ꯔꯥ
ꯎꯝ ꯍꯧꯖꯤꯛ ꯍꯧꯖꯤꯛ ꯍꯥꯏꯗꯤ ꯏꯁꯇꯨꯗꯦꯟ ꯑꯣꯏꯅ ꯂꯩꯕ꯭ꯔꯥ ꯅꯠꯇ꯭ꯔꯒ
ꯁꯤꯌꯥꯔꯅ ꯒ꯭ꯔꯦꯖꯨꯑꯦꯁꯟꯗꯤ ꯂꯣꯏꯈ꯭ꯔꯦ ꯑꯗꯨꯕꯨ ꯁꯤꯇꯤ ꯃꯆꯥꯗ ꯑꯃꯨꯛ ꯂꯩꯔꯒ ꯑꯁꯤ ꯄꯤ ꯄ꯭ꯔꯥꯏꯃꯔꯤ ꯇꯤꯆꯔꯁꯀꯤ ꯀꫭ
ꯑꯠꯆꯥ ꯆꯥꯆꯥꯆꯥ
ꯑꯗꯨ ꯇꯧꯔꯒ ꯂꫭꯏꯗ꯭ꯔꯤꯅꯤ ꯅꯦꯛꯁ ꯌꯥꯔꯗꯤ ꯃꯄꯥꯟꯗ ꯊꯕꯛ ꯇꯧꯕ ꯆꯠꯂꯒꯦ ꯃꯤꯒꯤ ꯃꯤꯅꯥꯏ ꯑꯣꯏꯔꯨꯔ ꯒꯦ ꯄꯥꯏꯗꯦꯗ ꯑꯩꯈꯣꯏꯗꯤ
ꯃꯤꯒꯤ ꯃꯤꯅꯥꯏ ꯑꯣꯏꯔꯒ ꯄꯩꯁꯥ ꯇꯥꯟꯗ꯭ꯔꯗꯤ ꯌꯥꯗꯦ ꯁꯦꯚꯤꯡ ꯇꯧꯗ꯭ꯔꯗꯤ ꯌꯥꯗꯦꯕ ꯁꯥꯁ ꯑꯩꯈꯣꯏꯁꯨ ꯌꯨꯝ ꯄꯥꯟꯒꯅꯤꯅ
ꯄꯥꯟꯕ ꯇꯥꯕꯅꯤ ꯀꯩꯅꫭ
ꯑꯗꯨꯅꯦ ꯑꯗꯨꯒꯤ ꯁꯦꯚꯤꯡꯁꯦ ꯍꯧꯖꯤꯛꯅ ꯇꯧꯍꯧꯗ꯭ꯔꯗꯤ ꯌꯥꯗ꯭ꯔꯦ ꯏꯃꯥ ꯏꯄꯥꯗ ꯁꯨꯝ ꯗꯤꯞ ꯇꯣꯏꯅꯥ ꯇꯧꯔꯗꯤ ꯌꯥꯔꯣꯏꯕ ꯍꯥꯏꯕꯗꯤ ꯃꯣꯏꯁꯨ ꯃꯣꯏꯁꯨ ꯑꯍꯟ ꯑꯣꯏꯔꯒꯗꯤ ꯑꯩꯈꯣꯏꯅ ꯑꯗꯨꯝ ꯑꯃꯨꯛ ꯌꯦꯡꯒꯗꯕꯅꯦꯕ ꯎꯍꯨꯝ
ꯔꯤꯆꯥꯔꯖ ꯀꯥꯞꯅꯤꯡꯉꯥꯏ ꯐꯥꯎ ꯅꯤꯕ
ꯑꯗꯨꯅꯦ ꯅꯤꯈ꯭ꯔꯕꯅꯦ ꯑꯩꯗꯤ ꯃꯥꯗ ꯑꯗꯨꯝ ꯗꯤꯄꯦꯟ ꯇꯧꯔꯒ ꯂꯩꯔꯕꯅ ꯄꯥꯏ ꯂꯩꯗꯕꯒꯤ
ꯑꯗꯨꯗ ꯅꯨꯡꯉꯥꯏꯇ꯭ꯔꯦꯅ
ꯍꯣꯏ ꯑꯗꯨꯅꯦ ꯅꯨꯡꯉꯥꯏꯇꯦ ꯃꯣꯏꯒꯤꯁꯨ ꯑꯩꯈꯣꯏꯅ ꯃꯇꯦꯡ ꯄꯥꯡꯕꯒꯤ ꯃꯇꯝꯗꯤ ꯑꯃꯨꯛ ꯂꯥꯛꯀꯅꯤꯗ ꯀꯣ
ꯎꯝ ꯑꯗꯨ ꯂꯩꯕꯅꯤꯅ ꯃꯣꯏꯁꯨ ꯊꯥꯖꯔꯒ ꯇꯧꯕꯅꯤꯅ ꯑꯩꯈꯣꯏꯕꯨ
ꯍꯣꯏ ꯍꯣꯏ ꯑꯗꯨꯅꯦ ꯃꯣꯏꯅ ꯊꯥꯖꯕ ꯂꯥꯏꯕꯒꯤ ꯑꯩꯈꯣꯏꯕꯁꯨ ꯀꯣꯂꯦꯖ ꯀꯥꯍꯜꯂꯦ ꯁ꯭ꯀꯨꯜ ꯐꯥꯕꯁꯨ ꯀꯥꯍꯜꯂꯦ ꯑꯗꯨꯅꯤꯗ ꯃꯣꯏꯒꯤ ꯇꯧꯕꯤꯃꯜꯁꯨ ꯑꯃꯨꯛ ꯑꯗꯨꯝ ꯀꯔꯤꯍꯥꯏꯁꯤꯔ ꯃꯣꯏ ꯇꯧꯕꯤꯃꯟꯗꯨ ꯑꯗꯨꯝ ꯈꯣꯏ ꯀꯥꯎꯕ ꯌꯥꯗꯦꯕ ꯃꯣꯏꯁꯨ ꯑꯃꯨꯛ ꯇꯧꯕꯤꯒꯗꯕꯅꯦꯕ
ꯎꯝ
ꯑꯗꯨꯅꯦ
ꯍꯧꯕ ꯌꯥꯗ꯭ꯔꯦ
ꯑꯗꯨ ꯕꯣꯜ ꯌꯦꯡꯒꯦ ꯍꯥꯏꯔꯗꯤ ꯑꯗꯨꯝ ꯉꯥꯏꯔꯒ ꯂꯩꯈ꯭ꯔꯣꯀꯣ
ꯍꯥꯥ
ꯍꯡ ꯕꯣꯜ ꯌꯦꯡꯒꯦ ꯍꯥꯏꯔꯗꯤ ꯑꯗꯨꯝ ꯉꯥꯏꯔꯣꯕ ꯍꯌꯦꯡ ꯑꯃꯨꯛ ꯀꯣꯜ ꯇꯧꯔꯛꯑꯣ
ꯅꯪꯁꯨ ꯉꯥꯏꯔꯒ ꯂꯩꯗꯣꯏ ꯅꯠꯇ꯭ꯔꯣ
ꯉꯥꯏꯗꯣꯏꯅꯦ ꯉꯥꯏꯍꯥꯛ ꯂꯩꯔꯒ ꯑꯗꯨꯝ ꯀꯣꯜ ꯇꯧꯅꯤꯡ ꯇꯧꯅꯤꯡꯒꯦ ꯍꯥꯏꯔꯗꯤ ꯑꯃꯨꯛ ꯀꯣꯜ ꯇꯧꯔ ꯑꯩꯗꯤ ꯑꯗꯨꯝ ꯐ꯭ꯔꯤꯗ ꯂꯩꯕꯅꯦ
ꯎꯝ ꯍꯧꯖꯤꯛ ꯑꯃꯨꯛ ꯇꯥꯛꯀꯦ
ꯍꯣꯏ ꯍꯣꯏ ꯇꯧꯔꯣꯑꯣ ꯎꯝ ꯎꯝ ꯐꯔꯦ ꯐꯔꯦ
ꯐꯔꯦ ꯐꯔꯦ ꯑꯗꯨꯗꯤ
ꯑꯥ ꯑꯥ